ꯏꯃꯥꯟꯅꯕꯤ
ꯍꯥꯎ ꯀꯩꯗꯧꯔꯤꯒꯦ ꯅꯪꯕꯨ
ꯑꯁ ꯅꯃꯥꯟꯅꯕꯤꯁꯦ ꯐꯝꯍꯨꯡꯗ ꯍꯤꯞꯄꯤꯅꯦ
ꯏꯁ ꯑꯩꯖꯨ ꯎꯏꯔꯨꯝ ꯎꯏꯔꯨꯝ ꯇꯧꯔꯦ ꯉꯁꯤꯗꯤ
ꯑꯩꯗꯤꯅꯦ ꯇꯨꯝꯅꯤꯡꯕꯒꯤ ꯅꯠꯇꯦ꯫ ꯄꯨꯛꯁꯦ ꯄꯤꯛ ꯊꯟꯅ ꯆꯥꯔꯒ ꯐꯝꯕ ꯉꯝꯃꯛꯇꯗꯅ ꯍꯤꯞꯄꯤꯅꯤ
ꯑꯩꯗꯤ ꯉꯁꯤ ꯀꯟꯅ ꯇꯨꯝꯅꯤꯡꯉꯛꯑꯦꯅꯦ ꯏꯁꯥꯖꯦ ꯅꯪꯗꯤ ꯅꯣꯏ ꯎꯝ ꯀꯩꯅꯣ ꯇꯧꯕꯒꯤ ꯐꯦꯕꯜꯒꯤꯗꯤ ꯀꯩ ꯀꯩ ꯊꯣꯡꯗꯔꯒꯦ꯫
ꯌꯦꯟ ꯊꯣꯡꯕ ꯃꯥ ꯌꯥꯎꯔꯦ꯫
ꯎꯝ
ꯑꯗꯒꯤ ꯀꯥꯂꯦꯖꯥꯒ ꯃꯀꯟꯒ ꯃꯦꯠꯄ ꯃꯥ ꯌꯥꯎꯔꯦ ꯁꯂꯥꯛ ꯑꯃꯥ ꯌꯥꯎꯔꯦ ꯑꯗꯨꯃꯥꯏ ꯇꯧꯔ ꯆꯥꯔꯦ ꯑꯁ ꯏꯕꯦꯝꯃꯥ ꯋꯥꯔꯤ ꯁꯥꯔꯥ ꯁꯥꯔꯥ ꯁꯨꯝ ꯆꯥꯒꯤꯕꯗ ꯄꯨꯛꯁꯦ ꯄꯥꯛ ꯀꯪꯊꯣꯔꯛꯑꯦ ꯍꯥꯏꯕ
ꯍꯩ ꯃꯍꯤꯒꯨꯝꯕꯗꯤ ꯌꯥꯎꯗ꯭ꯔꯣ
ꯏꯁꯄ꯭ꯔꯥꯠ ꯄꯨꯗꯤ ꯌꯥꯎꯋꯦ ꯏꯁꯄ꯭ꯔꯥꯠ ꯇꯣ ꯑꯩ ꯊꯛꯇ꯭ꯔꯦꯕ ꯈꯅꯥꯎꯁꯦ ꯅꯥꯕꯒꯤ
ꯎꯝ ꯎꯝ꯫
ꯄꯥꯈꯠꯇꯅ ꯃꯟꯗꯔꯦꯁꯖꯤ ꯐꯃ
ꯑꯁ ꯑꯩꯖꯨ ꯑꯈꯣꯏ ꯉꯁꯤ ꯌꯦꯔꯨꯝ ꯊꯣꯡꯉꯦ
ꯎꯝ
ꯌꯦꯔꯨꯝꯗꯨꯒ꯫ ꯑꯗꯒꯤꯗꯤ ꯀꯩꯅꯣꯗꯣ ꯊꯥꯡꯖꯤꯡꯒꯤ ꯃꯈꯣꯛꯇꯣ꯫
ꯑꯥ
ꯑꯗꯨꯗꯨ ꯁꯤꯡꯖꯨꯣꯏ ꯑꯃꯦꯠꯄ ꯑꯣꯏ ꯇꯧꯔꯒ ꯇꯧꯔ ꯆꯥꯏ ꯑꯁ ꯐꯖꯅ ꯆꯥꯁꯤꯟꯈ꯭ꯔꯦ
ꯑ ꯍꯥꯎꯅꯤꯕ
ꯍꯥꯎꯋꯦ ꯅꯪꯒꯤ ꯈꯔ ꯈꯥꯛ ꯉꯥꯛ ꯁꯦꯟꯅꯒ ꯍꯥꯏꯅꯈꯤꯕꯅꯤ ꯈꯔꯗꯤ ꯈꯥꯛꯅꯈꯤꯕꯅꯤ
ꯑ ꯍ ꯍ ꯍ ꯑꯩ ꯍꯣꯌꯦꯟ ꯆꯧꯑ ꯂꯥꯛꯀꯦꯀꯣ
ꯍꯣꯏ ꯂꯥꯛꯑꯣ ꯑꯁ ꯑꯩꯒꯁꯦ꯫ ꯊꯨꯏꯉꯦ ꯇꯧꯔꯤꯁꯦ
ꯍꯣꯏ ꯅꯨꯡꯗꯥꯡ ꯐꯖꯅ ꯇꯨꯝꯃꯣ ꯍꯧꯖꯤꯛ ꯉꯥꯛꯇꯪ ꯑꯨꯏꯊꯣꯛ ꯑꯣꯏꯊꯣꯛꯎꯗ
ꯍꯣꯏ ꯉꯥꯏꯍꯥꯛꯇꯪꯗ ꯑꯣꯏꯁꯨ꯫ ꯑꯁ ꯏꯁꯥ ꯃꯨꯟꯊꯕꯖꯥꯠꯅꯦ ꯆꯥꯛ ꯃ ꯌꯥꯝ ꯆꯥꯔꯨꯕꯁꯦ
ꯑꯗꯨꯅꯦ ꯃꯦꯇꯩ ꯃꯆꯥꯒꯤ ꯆꯥꯛ ꯌꯥꯝ ꯆꯥꯕ ꯑꯄꯪꯕ ꯑꯗꯣ ꯑꯗꯨ ꯇꯥꯔꯕꯅꯦ ꯏꯕꯥꯅꯤ
ꯍꯥꯏꯒꯨꯝꯗ ꯆꯥꯗꯤ ꯐꯖ ꯆꯥꯕ ꯖꯥꯠꯅꯤ
ꯏꯟꯖꯥꯡ ꯍꯥꯎꯗꯤꯗ ꯆꯥꯏꯕ ꯆꯞ ꯃꯌꯥꯝ ꯑꯃ
ꯑꯗꯨꯅ ꯑꯩ ꯆꯁꯥꯏ꯫
ꯈꯤꯇꯪ ꯆꯥꯕꯒ ꯄꯨꯛꯁꯦ ꯊꯟꯕ ꯍꯥꯏꯕꯗꯣ ꯂꯩꯇ꯫ ꯇ꯭ꯔꯝꯅꯤꯅ ꯄꯨꯆꯥꯥ ꯆꯥꯔꯦꯗ
ꯎ꯫ ꯍꯌꯦꯡꯗꯒꯤꯩꯗꯤ ꯆꯥꯛ ꯑꯃꯨꯛ ꯄꯤꯕ ꯍꯧꯔꯅꯤꯗꯣ
ꯑꯗꯨꯅꯦ ꯑꯁ ꯇꯟꯕꯅ ꯇꯜꯕꯅ
ꯑꯗꯨꯅꯦ ꯉꯁꯥꯏꯗ ꯑꯩꯅ ꯍꯥꯏꯔꯝꯃꯤꯁꯦ ꯑꯁ ꯍꯌꯦꯡꯗꯒꯤꯩꯗꯤ ꯁꯨꯒꯠꯂ ꯆꯥꯍꯧꯔꯅꯤꯅ꯫
ꯆꯥꯛꯅꯦ ꯊꯥꯕꯟ ꯆꯣꯡꯉꯤꯅꯦ ꯆꯦꯡꯗꯣ
ꯑꯗ ꯆꯣꯡꯃꯅꯦ꯫
ꯌꯥꯗ ꯎꯄ ꯇꯥꯒꯤꯗꯨ꯫ ꯐꯟ ꯐꯟ ꯆꯣꯡꯉꯒ ꯇꯥꯒꯤꯕ
ꯑꯩꯈꯣꯏꯅ ꯄꯥꯏꯕꯗꯨꯗ ꯁꯖ꯭ꯋꯥꯏ ꯁ꯭ꯋꯥꯏ ꯍꯦꯛ ꯂꯥꯎꯗꯅ
ꯑꯗꯨꯅꯦ ꯈꯨꯠ ꯀꯩꯀꯥꯗꯨꯒ ꯇꯥꯍꯧꯎꯋꯦ ꯍꯥꯏꯕ
ꯎꯝ ꯈꯅꯥꯎꯗꯨꯁꯨ ꯆꯥꯛ ꯆꯥꯛ ꯊꯤꯟꯕꯅꯤꯅꯦ ꯌꯣꯠꯄꯗ꯫
ꯑꯁ ꯌꯣꯠꯄꯗ ꯐꯨꯟꯒꯦ ꯇꯧꯕ ꯏꯁꯤꯡ ꯑꯝꯇꯗꯤ ꯉꯝꯗ꯭ꯔꯤꯕ
ꯑꯗꯨꯅꯦ ꯑꯁ ꯑꯈꯣꯏꯗꯤ ꯃꯍꯤ ꯆꯣꯔꯣꯡ ꯖꯣꯔꯣꯡ ꯖꯣꯝ ꯇꯧꯗ꯭ꯔꯗꯤꯅꯦ ꯍꯁꯗꯒꯤ ꯆꯥꯛꯁꯤꯗꯌꯥꯣ
ꯑꯗꯨꯅꯦꯃꯦ ꯑꯁ ꯍꯣꯁꯇꯦꯜꯒꯤ ꯆꯥꯛꯁꯦ꯫
ꯎ꯫
ꯑꯗꯒꯤ ꯃꯣꯔꯣꯛ ꯃꯦꯠꯄꯁꯤꯅ ꯃꯣꯔꯣꯛꯁꯦ ꯎꯇꯤꯒꯤ ꯃꯣꯔꯣꯛ ꯃꯦꯠꯄ ꯑꯂꯨ ꯀꯥꯡꯃꯤꯠ ꯃꯦꯠ ꯃꯄꯥ ꯃꯣꯔꯣꯛ ꯃꯦꯄꯥ ꯇꯧ ꯂꯩꯔꯗꯤ ꯃꯣꯔꯣꯛ ꯃꯊꯦꯜ꯫ ꯑꯗꯨꯝ ꯌꯥꯎ ꯂꯩꯔꯦ ꯍꯥꯏꯕ
ꯃꯣꯏꯒꯤ ꯃꯣꯔꯣꯛ ꯃꯦꯠꯄꯗꯨꯁꯨ꯫ ꯀꯥꯡꯁꯥ ꯁꯥꯕꯅꯤ ꯉꯔꯤ ꯌꯥꯝꯗꯕꯩ꯫
ꯕꯤꯔꯅꯤ ꯑꯩꯨ ꯉꯇꯥꯗꯨꯗ ꯌꯦꯡꯉ ꯀ꯭ꯂꯥꯁ ꯆꯠꯂꯝꯗꯥꯏ ꯑꯌꯨꯛ ꯃꯥꯄꯟ ꯁ꯭ꯋꯥꯏ ꯆꯥꯛ ꯆꯥꯕꯗꯣ ꯃꯣꯔꯣꯛꯇꯣ ꯌꯦꯡꯉꯨꯗꯅ ꯏꯟꯁꯥꯡꯅ ꯆꯝꯃꯝꯅꯤꯅ ꯑꯩꯈꯣꯏꯁꯨ ꯆꯥꯅꯦꯒꯤ ꯃꯣꯔꯣꯛ ꯃꯦꯠꯄꯗ
ꯑꯗꯨꯅꯦ ꯑꯗꯩꯗꯤ ꯀ꯭ꯂꯥꯁ ꯆꯠꯂꯒ ꯑꯃꯨꯛ ꯃꯣꯔꯣꯛꯇꯨ ꯄꯪꯁꯥ ꯁꯥꯅꯤ ꯕꯨꯛꯁꯥ ꯈꯂꯜ
ꯎꯝ ꯒꯌꯥꯟ ꯇꯥꯗꯦꯗ ꯏꯃꯥꯟꯅꯕꯤ
ꯑꯗꯨꯩ ꯃꯆꯤ ꯑꯝꯇ ꯑꯣꯏꯗꯦꯕ ꯆꯥꯕꯗ
ꯄꯤꯖꯔꯤꯅꯦ ꯇꯧꯔꯤꯗꯤ ꯒꯌꯥꯃꯦꯟ ꯇꯥꯗꯦ
ꯑꯩꯈꯣꯏꯁꯨ ꯊꯕꯛꯇꯨ ꯅꯪꯅꯕ ꯇꯧꯕꯗꯗꯤ ꯑꯗꯨꯝ ꯆꯥꯗꯣꯏꯅꯤ
ꯃꯉ ꯅꯨꯡꯗꯥꯡꯗ ꯀꯩꯝ ꯈꯟꯕꯤꯗꯦꯕ ꯌꯦꯟꯖꯥꯡ ꯍꯥꯎꯗ꯭ꯔꯁꯨ ꯆꯥꯛ ꯍꯥꯎꯗ꯭ꯔꯁꯨ ꯑꯌꯨꯛꯁꯤꯗꯤ ꯑꯩꯈꯣꯏ ꯀ꯭ꯂꯥꯁ ꯆꯠꯂꯂꯝꯗꯥꯏꯗꯅ ꯈꯤꯇꯪ ꯍꯥꯎꯅ ꯆꯥꯅꯤꯡꯉꯤ ꯑꯗꯒꯤ ꯋꯥꯕ ꯀꯧꯕꯅꯤꯅ ꯋꯥꯔꯗꯣꯏꯅꯤꯅ
ꯎꯝ
ꯍꯌꯦꯡꯗꯒꯤ ꯀ꯭ꯂꯥꯁ ꯑꯃꯨꯛ ꯍꯧꯔꯅꯤꯀꯣ
ꯎꯝ ꯍꯧꯔꯅꯤ
ꯑ
ꯑꯌꯨꯛꯇ ꯆꯥꯕꯁꯤꯁꯨ ꯅꯨꯡꯊꯤꯟ ꯄꯨꯡ ꯕꯥꯔꯣ ꯇꯥꯔꯛꯄꯗ ꯍꯦꯛꯇ ꯂꯥꯝꯃꯑꯅꯤ ꯑꯃꯨꯛꯀ
ꯑꯗꯨꯅꯦ ꯀ꯭ꯂꯥꯁ ꯃꯅꯨꯡꯗ ꯄꯨꯛꯁꯦ ꯂ ꯂꯥꯎꯃꯅ ꯉꯥꯎꯋꯦ ꯍꯥꯏꯕ
ꯄꯨꯛ ꯈꯣꯡꯕꯒ ꯌꯥꯕ ꯀꯩ ꯅꯨꯡꯊꯤꯟꯖꯒ
ꯑꯩꯁꯨꯅꯦ
ꯂꯥꯏꯔꯤꯛ ꯇꯥꯛꯏꯀꯥꯟꯗ ꯄꯨꯁꯤꯠꯈ꯭ꯔꯣ ꯑꯗꯣ ꯇꯧꯔꯛꯏꯅꯦ ꯍꯥꯏꯕ
ꯑꯗꯨꯅꯦ ꯃꯤ ꯃꯥ ꯏꯀꯥꯏ ꯈꯪꯗ꯭ꯔꯕꯅꯤꯈꯣꯏꯖ
ꯎ ꯑ ꯃ ꯆꯥꯄꯜ ꯈꯥꯒ ꯍꯥꯥꯞꯆꯗ ꯌꯥꯔꯣ
ꯎꯝ
ꯍꯨꯝꯃꯝ ꯏꯅꯥꯈ ꯈꯨꯟꯕꯒꯤꯗꯤ ꯌꯥꯏ ꯂꯥꯏꯔꯦꯕ ꯑꯩꯈꯣꯏꯔꯗꯤ ꯑꯆꯥꯄꯣꯠꯁꯦ ꯆꯞꯄ ꯁꯨꯝ ꯂꯩꯕꯁꯨ ꯉꯝꯗꯦꯅꯦ
ꯑꯗꯨꯅꯦ ꯉꯝꯗꯦ ꯑꯗꯩꯗꯤ ꯀꯦꯟꯇꯤꯟꯗ ꯆꯥꯕ ꯍꯥꯏꯁꯦ ꯑꯗꯨꯝ ꯆꯠꯂꯦꯕ ꯄꯩꯁꯥꯁꯦ
ꯑꯁ ꯀꯦꯟꯇꯤꯟꯗ ꯆꯥꯕ ꯍꯥꯏꯁꯦ ꯏꯃꯥꯟꯅ ꯕꯤ ꯆꯥꯃꯤꯟꯅꯔꯅꯤꯀꯣ
ꯑ
ꯄꯩꯁꯥ ꯈꯥꯏꯅꯕꯁꯤ ꯏꯀꯥꯏꯅꯔꯅꯤ ꯑ ꯑꯗꯨꯅ ꯄꯩꯁꯥꯁꯦ ꯑꯗꯨꯝ
ꯑꯩꯈꯣꯏꯒꯤꯗꯤ ꯑꯗꯨꯝ ꯈꯥꯏꯅꯔ ꯆꯥꯏꯔꯦ ꯍꯥꯏꯗꯨꯅ ꯏꯁꯥꯅ ꯈꯪꯅ ꯑꯗꯨꯝ ꯄꯨꯂꯞ ꯆꯥꯃꯤꯟꯅꯔꯅꯤ ꯂꯣꯏꯔꯦ ꯍꯥꯏꯔ ꯀꯥꯟꯗ ꯀꯩꯅꯣ ꯑꯗꯨꯝ ꯏꯁꯥ ꯃꯤ ꯑꯃꯅ ꯄꯩꯁꯥ꯫ ꯄꯥꯊꯣꯛꯅꯔꯒꯅꯦ ꯌꯦꯟꯅꯔꯒ ꯑꯗꯨꯝ ꯄꯨꯊꯣꯛꯅꯩ ꯑꯗꯨꯒꯤ ꯍꯥꯏꯔꯗꯤ꯫ ꯇꯥꯏ ꯎꯝ
ꯑꯁ ꯑꯩꯈꯣꯏꯗꯤꯅꯦ ꯏꯀꯥꯏꯅꯗꯅ ꯎ ꯍꯥꯏꯗꯤ ꯃꯤꯅ ꯄꯨꯂꯞ ꯄꯨꯂꯞ ꯂꯧꯞꯊꯣꯛꯄꯤꯇꯕ ꯇꯧꯋꯦꯕ ꯑꯗꯨꯗꯨꯅꯅꯦ ꯏꯀꯥꯏꯅꯕ ꯑꯁ ꯏꯀꯥꯏꯕꯗꯤ ꯌꯥꯗꯦꯅꯦ ꯍꯦꯛꯇ
ꯌꯥꯥꯗꯕ ꯌꯥꯗ꯭ꯔꯦ
ꯍꯡ ꯀꯥ ꯆꯜꯂꯦ
ꯁꯤꯁꯦ ꯈꯔ ꯈꯔ ꯍꯦꯟꯖꯤꯟꯅꯔꯦ ꯑꯗꯨꯅ
ꯎꯝ ꯚꯦꯀꯦꯁꯟ ꯃꯅꯨꯡꯁꯤꯗꯤ ꯄꯨꯔꯥ ꯈꯪꯗꯦ ꯅꯨꯡꯉꯥꯏꯔ
ꯆꯥꯕ ꯑꯝꯗꯤ ꯐꯖꯅ ꯆꯥꯔꯦ ꯑꯇꯣꯞꯄꯗꯤ ꯈꯪꯗꯦ꯫
ꯑꯗꯨꯅꯦ ꯑꯩꯈꯣꯏ ꯏꯁꯥꯅ ꯊꯣꯡꯖꯕ ꯍꯥꯎ ꯍꯥꯎ ꯈꯟ ꯈꯟ ꯆꯥꯔꯦꯗꯣ
ꯍꯌꯦꯡꯗꯩꯗꯤ ꯏꯟꯖꯥꯡꯁꯤ ꯋꯥꯔ ꯍꯧꯔꯅꯤ
ꯑꯗꯨ ꯃꯤ ꯃꯌꯥꯝ ꯋꯥꯏ ꯋꯥꯏ ꯍꯥꯏꯅꯔꯛꯑꯅꯤ
ꯑꯩꯗꯤ ꯍꯌꯦꯡꯗꯒꯤ ꯁꯨꯒꯠꯄ ꯍꯧꯔꯗ꯫
ꯏꯁ ꯈꯅꯥꯎꯒꯤ ꯄꯜꯂꯦ ꯑꯏꯗ ꯆꯈꯥꯎꯗꯗꯤ ꯇꯥꯈꯤꯗꯣꯏꯅꯦꯕ ꯑꯗꯨ ꯑꯣꯏꯇꯥꯔꯁꯨ ꯉꯥꯏꯍꯥꯛꯇꯪꯒꯤ ꯌꯣꯟꯠꯅꯕꯁꯤꯒꯤ ꯈꯅꯥꯎ ꯃꯇꯦꯛꯁꯦ
ꯑꯗꯨ ꯃꯣꯏꯒꯤ ꯆꯦꯡꯁꯦ ꯀꯩ ꯂꯝꯒꯤ ꯆꯦ ꯃꯆꯥꯥꯅꯣ ꯍꯪꯗꯣꯏꯅꯦ ꯑꯗꯨꯝꯅ ꯍꯥꯎꯇꯦ ꯍꯥꯏꯕ꯫
ꯃꯣꯠꯁꯨ ꯌꯥꯝ ꯃꯣꯠꯄꯅꯦ
ꯑꯗꯨꯅꯦ ꯏꯁꯥꯅ ꯊꯣꯡꯖꯕꯅ ꯐꯩꯕ
ꯅꯍꯥꯃꯨꯛꯅꯦ ꯀꯩꯅꯣ ꯇꯧꯕꯗꯣ ꯎꯝ ꯑꯩꯈꯣꯏ ꯆꯥꯛ ꯐꯪꯗꯕꯒꯤ ꯆꯦꯡ ꯂꯧꯋꯦꯕꯀꯣ꯫ ꯑꯗꯨ ꯆꯦꯡ ꯂꯧꯕ ꯀꯥꯟꯗ ꯀꯩꯅꯣ ꯇꯧꯋꯦꯕ ꯑꯩꯅ ꯁꯤꯗ ꯔꯥꯏꯁ ꯀꯨꯀꯔꯗ ꯇꯧꯔꯒ ꯆꯥꯝꯕꯗꯣ ꯑꯃ ꯑꯃ ꯁꯣꯛꯉꯨꯔꯒ ꯑꯁ ꯌꯥꯝ ꯊꯤꯅ ꯃꯣꯠꯂꯦꯁꯦ ꯑꯅꯤꯔꯛ ꯈꯨꯡꯅ ꯆꯥꯡꯕ ꯀꯥꯟꯗꯅꯦ ꯑꯃꯣꯠꯄꯗꯨ ꯀꯣꯛꯂꯛꯑꯦꯕ ꯑꯗꯨꯗ ꯑꯩꯈꯣꯏ ꯃꯌꯥꯝꯒꯤ ꯄꯨꯂꯞ ꯊꯣꯡꯕꯗꯗꯤ ꯑꯅꯤ ꯈꯣꯡꯅꯛꯇꯤ ꯆꯥꯝꯃꯝꯃꯔꯣꯏ ꯑꯃꯨꯛꯇꯪ ꯈꯛꯇꯅꯦ ꯃꯣꯏꯅ ꯆꯥ ꯑꯃ ꯊꯣꯡꯉꯝꯗꯣꯏꯗꯣ ꯊꯤ ꯃꯣ ꯆꯥꯅꯦꯕꯣ
ꯏꯁꯥꯒꯥ ꯑꯃꯥꯇ ꯐꯔꯣꯏ ꯇꯧꯔꯤꯁꯤ ꯍꯣꯁꯇꯦꯜ ꯂꯩꯕ꯭ꯔꯥꯕꯨ
ꯑꯗꯨꯅꯦ꯫ ꯏꯁꯤꯡ ꯊꯛꯅꯕꯗꯨꯁꯨ ꯀꯩꯅꯣ ꯇꯧꯔꯛꯑꯗꯤ ꯈꯅꯥꯎ ꯅꯨꯡꯉꯥꯏꯇꯕ ꯌꯥꯎꯋꯦꯕ
ꯌꯥꯎꯋꯦ ꯑꯁ ꯌꯨꯝꯗ ꯂꯩꯕꯗꯨꯅꯤ ꯐꯕꯗꯅꯤ ꯏꯃꯥꯟꯅꯕꯤ ꯂꯝꯁꯦ ꯌꯥꯝ ꯂꯥꯞꯄꯁꯤꯗꯀꯣ ꯍꯣꯁꯇꯦꯜꯗ ꯂꯩꯕꯅ ꯐꯩꯅ ꯈꯟꯕꯩ ꯋꯥꯅꯤ
ꯑꯗꯨꯅꯦ ꯑꯩꯈꯣꯏꯁꯨ ꯂꯝꯁꯨꯦ ꯂꯥꯞꯄꯅꯦꯅ ꯁ꯭ꯋꯥꯏꯗ ꯂꯩꯇ꯭ꯔꯗꯤ ꯑꯃꯨꯛ ꯂꯥꯏꯔꯤꯛ ꯇꯝꯕꯗ ꯑꯃꯨꯛ ꯐꯔꯛ ꯇꯥꯗꯣꯏꯕ
ꯑꯗꯨꯅꯦ ꯕꯦꯔꯥꯅꯤꯗ
ꯂꯝꯁꯨ ꯂꯥꯞꯄꯤꯗꯣ ꯄꯩꯁꯥꯁꯨ ꯋꯥꯏꯗꯣ
ꯑꯋꯥꯕꯧ ꯑꯋꯥꯕ ꯉꯇ ꯉꯥꯏꯔꯦꯗꯣ
ꯑꯗꯨꯅꯦ ꯏꯁꯥꯅ ꯈꯔ ꯇꯤꯛ ꯇꯤꯛ ꯂꯥꯎꯑꯒ ꯐꯔꯗꯤ ꯐꯕ ꯑꯗꯨꯁꯨ ꯅꯠꯇꯕ
ꯑꯗꯨꯅꯦ ꯁꯨꯃꯥꯏꯅ ꯐꯠꯇ꯭ꯔꯤꯀꯥꯟꯁꯤꯗ ꯆꯥꯅꯕꯁꯨ ꯑꯃ ꯐꯠꯂꯛꯇ꯭ꯔꯗꯤ ꯐꯖꯔꯅꯤ ꯑꯩꯈꯣꯏꯗꯤ
ꯑꯗꯨꯅꯦ ꯃꯆꯤꯁꯦ ꯑꯣꯏꯗꯕꯅꯤꯅ
ꯑꯗꯒꯤꯗꯤ ꯆꯥꯛꯇꯨꯅ ꯆꯥꯛꯇꯨ ꯍꯣꯏ ꯆꯥꯛꯇꯨ ꯑꯃꯨꯛ ꯈꯔ ꯀꯩꯅꯣ ꯇꯧꯔꯒꯅꯦ ꯑꯩꯈꯣꯏꯒꯤ ꯍꯧꯗꯣꯡ ꯃꯌꯥꯝ ꯂꯩꯕꯗꯣ ꯀꯩꯅꯣ ꯈꯨꯝꯗꯨꯗ ꯍꯥꯎꯇꯣꯡ ꯃꯊꯤ ꯃꯌꯥꯝꯗꯨꯕꫭ
ꯎꯝ ꯍꯩꯅꯗꯤ ꯌꯥꯝꯅ
ꯑꯗꯨ ꯃꯅꯝꯁꯨ ꯅꯝꯊꯤꯔꯦ ꯑꯃ ꯆꯥꯐꯝ ꯊꯛꯐꯝꯗꯨꯗ ꯌꯥꯝ ꯅꯨꯡꯉꯥꯏꯇꯦ ꯍꯥꯏꯕ
ꯎꯝ
ꯐꯖꯅ ꯐꯠ ꯐꯠ ꯑꯃꯅ ꯐꯠ ꯐꯠ ꯁꯦꯡꯗꯣꯛꯄꯖꯨ ꯇꯧꯗꯦ ꯑꯃ ꯃꯣꯏꯒꯤ ꯁꯦꯡꯗꯣꯛꯅꯕ ꯊꯝꯕꯗꯣ ꯃꯣꯏꯁꯨ ꯆꯥꯛ ꯆꯥꯛꯈꯨꯝꯒꯤ ꯖꯒꯥꯗꯨ ꯃꯣꯏꯒꯤ ꯅꯠꯇꯦꯅ ꯑꯗꯨꯝ ꯊꯝꯃꯦ ꯍꯥꯏꯕ ꯅꯝꯊꯤꯔ ꯃꯣꯠꯂꯗꯣ ꯑꯗꯨꯝ ꯌꯦꯡꯉ ꯊꯝ ꯉꯝꯃꯦ ꯍꯥꯏꯕ
ꯕ‌ꯦꯔꯥꯅꯤ ꯑꯗꯨꯗꯁꯨ
ꯑꯁ
ꯑꯗꯣ ꯉꯁꯥꯏꯗꯤ ꯑꯩꯅ ꯍꯥꯏꯄꯦꯠ ꯆꯪꯒꯨꯝ ꯇꯧꯋꯤꯅꯦ ꯏꯁꯤꯡ ꯌꯥꯕ ꯑꯗꯨꯗꯤ ꯌꯥꯝ ꯂꯩꯍꯧꯗꯒꯨꯝ ꯇꯧꯋꯦ ꯁꯦꯡꯗꯣꯛꯈ꯭ꯔꯕ ꯃꯥꯜꯂꯦ
ꯀ ꯁꯟꯗꯣꯛꯈ꯭ꯔꯕꯣ ꯑꯩ ꯉꯁꯤꯒꯤꯗꯤ ꯀꯨꯝꯍꯧꯗ꯭ꯔꯦꯕ
ꯎꯝ
ꯏꯁꯤꯡ ꯂꯧꯁꯦ ꯍꯥꯏꯅꯔꯒ ꯑꯗꯨꯝ ꯂꯧꯈꯤꯗ꯭ꯔꯦ
ꯎꯝ ꯁꯦꯡꯗꯣꯛꯈꯔ ꯃꯥꯜꯂꯦ ꯍꯌꯦꯡ ꯂꯥꯛꯑꯝꯗꯥꯏꯒꯤ
ꯑꯣ ꯑꯣ ꯆꯨꯝꯃ‌ꯦ ꯉꯁꯥꯏ ꯀꯩꯅꯣ ꯆꯥꯛ ꯊꯣꯡꯕ ꯅꯤꯅꯦ ꯗꯣ ꯍꯥꯏꯐꯦꯠ ꯂꯥꯛꯈꯤꯕ ꯎꯌꯦ ꯑꯌꯨꯛꯇ
ꯎꯝ ꯃꯥ ꯁꯦꯡꯉꯤ ꯑꯣꯏꯔꯝꯅꯤ
ꯑꯣꯏꯔꯝꯃꯅꯤ ꯑꯗꯨꯗꯤ
ꯍꯝ ꯍꯝ ꯅꯍꯥꯟꯒꯩ ꯌꯥꯝꯃꯟꯗ ꯁꯦꯡ ꯇꯜꯂꯝꯃꯅꯤ
ꯍ‌ꯣꯏ
ꯈꯔ ꯌꯥꯝ ꯐꯥꯏꯖꯁꯅꯣꯅ ꯇꯧꯔꯝꯕꯅꯤ ꯍꯧꯗꯣꯡ ꯃꯊꯤꯁꯤꯡꯗ‌ꯣ
ꯒꯌꯥꯟ ꯇꯥꯗꯦ ꯍꯌꯦꯡꯗꯩꯗꯤ ꯇꯧꯅ ꯇꯥꯔꯦ
ꯍꯣꯏ ꯑꯗꯨꯅꯦ
ꯍꯣꯏ ꯍꯣꯏ ꯑꯗꯨꯗꯤ ꯏꯃꯥꯟꯅꯕꯤ ꯍꯀꯝꯁꯨ ꯆꯟꯅꯔꯦ ꯇꯨꯝꯃꯁꯦ
ꯇꯨꯝꯃꯁꯦ ꯃꯪ ꯐꯔꯁꯦ
ꯍꯣꯏ ꯍ‌ꯣꯏ ꯃꯪ ꯐꯔꯁꯦ ꯊꯝꯃꯒꯦꯀꯣ
ꯎꯝ ꯊꯝꯃꯣ ꯊꯝꯃꯣ
ꯅꯪꯒꯤ ꯏꯟꯖꯥꯡ ꯈꯛꯏꯀꯣ
ꯎꯝ ꯍꯣꯏꯔ‌ꯦꯟ ꯀꯈꯠꯂꯛꯀꯦ ꯅꯨꯡꯊꯤꯜ
ꯍꯣꯏ ꯍꯣꯏ